ꯍꯜꯂꯣ
ꯍꯜꯂꯣ
ꯇꯥꯕꯔꯣ
ꯇꯥꯏꯌꯦ
ꯆꯥꯛ ꯆꯥꯔꯕꯔꯣ
ꯆꯔꯦ ꯍꯣꯏ
ꯀꯔꯤ ꯇꯧꯔ ꯂꯩꯕ꯭ꯔꯣ
ꯑꯉꯥꯡ ꯁꯨꯃꯤꯌꯦ
ꯑꯣ ꯌꯨꯝ ꯄꯥꯜꯂꯕꯣ
ꯄꯜꯂꯦ
ꯑꯉꯥꯡ ꯀꯌꯥ ꯂꯩꯔꯤꯒꯦ
ꯑꯉꯥꯡ ꯑꯍꯨꯝ
ꯍꯨꯝ
ꯎꯝ ꯑꯉꯥꯡ ꯑꯍꯨꯝ ꯂꯩꯔꯦ ꯍꯥꯏꯕꯀꯣ
ꯑꯣ ꯉꯁꯤꯗꯤ ꯑꯩꯒꯤ ꯐꯣꯟꯁꯦ ꯃꯈꯣꯟ ꯐꯖꯅ ꯇꯥꯏꯌꯦ
ꯑꯣ
ꯅꯍꯥꯟ ꯇꯧꯕꯁꯤꯡꯗꯤ ꯐꯖꯅ ꯇꯥꯔꯝꯗꯦꯕꯀꯣ
ꯑꯣ ꯆꯥꯟꯅꯕꯒꯤ ꯑꯣꯏꯔꯝꯕꯅꯤ ꯏꯕꯅꯤ ꯑꯩꯒꯤ ꯃꯈꯣꯟꯗꯣ ꯑꯗꯨꯝ ꯑꯍꯟꯒꯤ ꯃꯈꯣꯟ ꯃꯥꯟꯕ꯭ꯔ ꯅꯠꯇ꯭ꯔꯒ ꯑꯉꯥꯡꯒꯤ ꯃꯈꯣꯟ ꯃꯥꯟꯕ꯭ꯔꯥ
ꯈꯪꯗꯦꯗ
ꯕꯦꯛꯒ꯭ꯔꯥꯎꯟꯒꯤ ꯃꯈꯣꯟ ꯇꯥꯗꯦꯀꯣ ꯑꯩꯒꯤꯀꯣ
ꯇꯥꯗꯦ ꯍꯣꯏ
ꯎꯝ ꯀ꯭ꯔꯤ ꯌꯦꯟꯁꯥꯡ ꯆꯥꯒꯦ ꯌꯥꯏ ꯑꯗꯨꯝ ꯌꯥꯏ
ꯁꯤꯁꯦ ꯍꯋꯥꯏ ꯑꯁꯥꯡꯕꯤꯗ ꯆꯥꯏꯌꯦ
ꯁꯧꯒ꯭ꯔꯤꯒ
ꯁꯧꯒꯤ ꯅꯠꯇꯦꯗ ꯈꯥꯃꯦꯟꯒ
ꯁꯧꯒ꯭ꯔꯤꯒ ꯍꯥꯞꯄꯒ ꯆꯥꯗ꯭ꯔꯥ ꯍꯋꯥꯏ ꯑꯁꯥꯡꯕ ꯈꯛꯇꯪꯒ
ꯍꯋꯥꯏ ꯑꯁꯥꯡꯕꯤꯒ ꯈꯥꯃꯦꯟꯒ ꯍꯥꯎꯇꯦ
ꯑꯩ ꯑꯩ ꯅꯪꯕꯨ ꯈꯪꯕꯒꯨꯝ ꯇꯧꯋꯤꯅꯦ
ꯑꯩꯗꯤ ꯅꯪꯕꯨ ꯈꯪꯉꯦ
ꯈꯪꯕ꯭ꯔꯥ
ꯑꯥꯎ
ꯑꯣ ꯑꯁ ꯑꯁ
ꯅꯪ ꯅꯣꯏ ꯊꯕꯛ ꯑꯃ ꯆꯠꯊꯣꯛꯀꯅꯤ ꯍꯥꯏꯕ ꯇꯥꯎ ꯇꯥꯏꯌꯦ ꯄꯥꯎ ꯑꯗꯨ ꯅꯪ ꯀꯅꯥ ꯉꯥꯏꯔꯤꯅꯣ
ꯑꯣ ꯑꯩ ꯏꯕꯥꯏ ꯑꯃ ꯉꯥꯏꯕꯀꯣ ꯏꯚꯏ ꯑꯃ ꯉꯥꯏꯕꯗ ꯃꯥꯗꯣ ꯉꯥꯏꯔꯝꯃꯀꯣ ꯍꯥꯏꯔꯒ ꯉꯥꯏꯔꯝꯃꯒꯦ ꯍꯥꯏꯔꯒ ꯃꯥꯗꯣ ꯑꯃꯨꯛ ꯇꯨꯝꯃꯒ ꯂꯩꯕ ꯍꯧꯖꯤꯛꯇꯤ ꯍꯧꯗꯣꯛꯄꯤꯈ꯭ꯔꯦ ꯑꯩꯅ ꯉꯥꯛꯇꯪ ꯂꯩꯗꯤ ꯆꯠꯀꯅꯤ ꯉꯥ ꯐꯥꯕ
ꯎꯝ
ꯅꯪ ꯍꯥꯏꯔꯣ ꯍꯥꯏꯔꯣ
ꯅꯣꯏ ꯒꯤ ꯂꯩ ꯀꯥꯏꯗꯣ ꯃꯤ ꯀꯌꯥꯝ ꯂꯩꯒꯦ ꯃꯤ ꯀꯌꯥꯝ ꯂꯩꯒꯦ ꯍꯥꯏꯕꯗꯤ ꯌꯨꯝ ꯌꯨꯝꯅꯥꯛ ꯀꯌꯥ ꯂꯩꯒꯦ
ꯈꯪꯗꯦꯗ ꯇꯔꯥꯃꯥꯊꯣꯏ ꯇꯔꯥꯃꯉꯥ ꯁꯨꯃꯥꯏꯅ ꯂꯩꯕꯖꯥꯠꯂ
ꯅꯪꯗꯤ ꯀꯔꯤ ꯏꯟꯁꯥꯡ ꯆꯥꯔꯒꯦ
ꯑꯩꯏꯗꯤ ꯀꯩꯌꯦꯕ ꯂꯣꯏꯔꯩ ꯌꯦꯟ ꯃꯔꯤꯟ ꯑꯃꯦꯠꯄꯀꯣ ꯉꯔꯥꯡꯒꯤ ꯑꯗꯨꯒ ꯀꯥꯡꯁꯣꯏ ꯑꯃ ꯗꯨ ꯆꯥꯏ ꯐꯤꯐꯥ ꯋꯥꯔꯜ ꯀꯞꯀꯤ ꯕꯣꯜꯗꯤ ꯌꯦꯡꯗ꯭ꯔꯣ
ꯎꯝ ꯃꯔꯛꯇ ꯌꯦꯡꯉꯦ ꯊꯦꯡꯃꯟꯕꯒꯤ ꯑꯩꯈꯣꯏꯗꯤ ꯌꯦꯡꯕ ꯐꯪꯗꯦ ꯍꯥꯏꯕꯗꯤ ꯑꯉꯥꯡ ꯄꯣꯔꯒ ꯌꯦꯡꯕꯗꯣ ꯌꯥꯝ ꯋꯥꯏꯑꯦꯕꯀꯣ ꯑꯗꯨꯒꯤ ꯑꯩꯅ ꯌꯦꯡꯕ ꯈꯨꯗꯤꯡꯁꯦ
ꯎꯝ
ꯑꯩ ꯅꯨꯄꯥꯒ ꯌꯦꯡꯃꯤꯟꯅꯕ ꯃꯇꯝ ꯂꯩꯇꯦ ꯍꯥꯏꯕ ꯃꯥꯗꯤ ꯍꯦꯛꯇ ꯇꯨꯝꯃꯝꯅꯦꯕ ꯑꯗꯨꯗꯀꯣ ꯇꯤꯚꯤꯒꯤ ꯃꯃꯥꯡꯗꯨꯗꯅꯦ ꯇꯨꯝꯒꯅꯤ ꯑꯗꯨꯒ ꯀꯥꯡꯈꯟ ꯀꯥꯡꯈꯟꯗꯣ ꯃꯥꯅ ꯂꯣꯏꯅ ꯈꯜꯂꯒꯅꯦ ꯑꯩꯈꯣꯏꯗꯤ ꯇꯤꯚꯤꯗꯣ ꯅꯦꯠꯇꯒꯤ ꯑꯗꯨꯝ ꯌꯦꯡꯕꯅꯤ ꯃꯥꯒꯤ ꯀꯥꯡꯈꯟꯒꯤ ꯅꯦꯠꯇꯣ ꯑꯗꯨꯗꯤ ꯑꯗꯨꯝ ꯌꯦꯡꯕꯅꯦ
ꯑꯗꯨ ꯌꯥꯝꯅꯗꯤ ꯁꯥꯎꯅꯤꯡꯕ꯭ꯔꯕ
ꯁꯥꯎꯅꯤꯡꯉꯤ ꯑꯗꯨ ꯀꯥꯡꯗꯣ ꯌꯥꯝ ꯆꯤꯛꯃꯟꯕ
ꯎꯝ
ꯃꯆꯦꯅ ꯂꯥꯛꯑꯅꯤ ꯑꯗꯣ ꯑꯃꯨꯛ ꯀꯥꯡꯗꯣ ꯇꯥꯟꯊꯣꯛꯑꯅꯤ ꯍꯥꯞꯄꯤ ꯃꯈꯣꯡꯗ ꯀꯥꯡ꫰ꯆꯤꯛꯑꯁꯨ ꯃꯥꯗꯤ ꯍꯧꯒꯠꯇꯦ ꯍꯣꯠꯁꯨ ꯍꯣꯠꯄꯤꯑꯦ
ꯑꯣ ꯌꯥꯝ ꯑꯉꯛꯄ ꯅꯨꯄꯥꯅꯤꯅꯦꯀꯣ ꯎꯅꯅꯤꯡꯉꯤꯅꯦ ꯅꯪꯒꯤ ꯅꯨꯄꯥꯗꯣ ꯐꯖꯅ ꯒ꯭ꯌꯥꯟ ꯇꯥꯅ ꯇꯥꯛꯄꯤꯅꯤꯉꯥꯏꯀꯣ
ꯅꯣꯡꯃꯅ ꯑꯩꯅ ꯀꯥꯡꯈꯟꯗꯣ ꯊꯥꯕꯤꯒꯅꯤ ꯅꯣꯡꯃꯗꯤ ꯕꯣꯜ ꯊꯣꯛꯂꯛꯑꯒ ꯑꯩꯈꯣꯏ ꯎꯕꯣꯛꯀ ꯃꯆꯦ ꯃꯕꯥꯅꯤꯗꯨꯅ ꯀꯥꯡꯈꯟꯗ ꯊꯥꯔꯒ ꯂꯩꯔꯝꯕ ꯑꯩꯁꯦ ꯑꯗꯨ ꯅꯨꯃꯤꯠꯇꯁꯨ ꯌꯥꯝꯗꯤ ꯁꯥꯎꯅꯤꯡꯉꯦꯕꯀꯣ ꯕꯣꯁꯦ ꯌꯦꯡꯕ ꯑꯗꯨ ꯐꯖꯅ ꯌꯦꯡꯕ ꯐꯪꯗꯦ ꯑꯗꯨꯝ ꯃꯩꯗꯣ ꯊꯥꯗꯗꯤ ꯑꯃꯨꯛ ꯃꯥꯁꯦ ꯑꯁ ꯃꯩꯒ ꯊꯥꯟꯒꯅꯨ ꯑꯃꯨꯛ ꯍꯥꯏꯌꯦꯕ
ꯎꯝ
ꯌꯦꯡꯕ ꯅꯨꯡꯉꯥꯏꯇꯕ ꯂꯥꯎꯁꯨ ꯂꯥꯎꯕ ꯌꯥꯗꯦ ꯅꯨꯡꯗꯥꯡꯅꯤꯅꯀꯣ
ꯎꯝ ꯍꯥꯟꯅꯒꯤ ꯃꯇꯝꯗꯅ ꯍꯦꯟꯅ ꯅꯨꯡꯉꯥꯏꯗ ꯅꯠꯇ꯭ꯔꯥ ꯃꯤ ꯑꯃꯒꯤ ꯌꯨꯝ ꯌꯨꯝꯗ ꯇꯤꯚꯤ ꯑꯃꯈꯛꯇꯪ ꯂꯩꯔꯒ ꯃꯌꯥꯝ ꯐꯝꯃꯒ
ꯃꯥꯅꯦ ꯑꯆꯥꯄꯣꯠꯄ ꯆꯥꯗꯅ ꯁꯤꯡꯖꯨꯒ
ꯎꯝ ꯎꯝ ꯑꯗꯨ ꯃꯇꯝꯗꯨꯅ ꯅꯨꯡꯉꯥꯏꯗ ꯍꯧꯖꯤꯛꯇꯤ ꯄꯩꯥ ꯄꯥꯏꯔꯁꯨ ꯄꯥꯏꯗ꯭ꯔꯁꯨ ꯃꯁꯥ ꯃꯁꯥꯒꯤ ꯃꯌꯨꯝꯗ ꯇꯤꯚꯤ ꯂꯣꯏ ꯂꯩꯅꯔꯕꯅꯤꯅꯀꯣ
ꯎꯝ
ꯑꯗꯣ ꯅꯪꯒꯤ ꯐꯦꯟꯗꯤ ꯀꯅꯥꯅꯣ ꯅꯤꯃꯥꯔꯥ ꯃꯤꯁꯤꯔꯥ ꯗꯗꯥ ꯔꯣꯅꯥꯜꯗꯣꯔꯥ
ꯑꯁ ꯑꯩꯗꯤ ꯌꯥꯝ ꯄꯥꯝꯖꯩ ꯍꯥꯏꯕꯁꯦ ꯂꯩꯇꯦ ꯑꯗꯨꯕꯨ ꯑꯩꯗꯤ ꯈ꯭ꯋꯥꯏꯗꯒꯤ ꯄꯥꯝꯕꯁꯦ ꯃꯦꯁꯤꯗꯤ ꯄꯥꯝꯃꯤ ꯍꯥꯏꯕꯗꯤ ꯃꯥꯁꯤ ꯌꯥꯝ ꯃꯇꯝ ꯑꯃꯗꯗꯤ ꯌꯥꯝ ꯄꯥꯝꯂꯝꯗꯕꯅꯦꯕ ꯅꯤꯃꯥꯔꯁꯦ ꯄꯥꯟꯕꯅꯦꯕ
ꯎꯝ
ꯑꯗꯣ ꯃꯥꯗꯣ ꯈꯔ ꯅꯦꯆꯔꯦꯜ ꯑꯣꯏꯕ ꯈꯔ ꯋꯥꯠꯂꯦꯕ ꯃꯦꯁꯤꯗꯤ ꯌꯥꯝꯅ ꯁꯥꯎꯕꯁꯨ ꯂꯩꯇꯦ ꯌꯥꯝ ꯀꯨꯜ ꯑꯣꯏꯕꯗꯣ
ꯎꯝ
ꯑꯗꯨꯒꯤ ꯑꯩꯅ ꯌꯥꯝ ꯄꯥꯝꯖꯕ ꯍꯥꯏꯕ ꯇꯥꯔꯦ ꯃꯥꯒꯤ ꯎꯝ ꯍꯣꯁ ꯇꯦꯝꯄꯔꯒꯨꯝꯕ ꯁꯤ ꯂꯩꯇꯦꯕ ꯃꯥꯁꯦ ꯀꯣ ꯃ ꯀ ꯎꯝ
ꯎꯝ
ꯀꯨꯜ ꯑꯣꯏꯅ ꯁꯥꯟꯅꯩꯌꯦ ꯃꯥꯗꯤ ꯈꯪꯗꯦ ꯀꯥꯔꯠꯀꯨꯝꯕ ꯆꯥꯕꯁꯦ ꯃꯥꯗꯤ ꯅꯣꯐꯦꯠ ꯅꯣꯐꯦꯠ ꯇꯧꯔꯒ ꯑꯗꯨꯝ ꯁꯥꯟꯅꯔ ꯂꯩꯌꯦ ꯌꯥꯝꯅ ꯅꯨꯡꯁꯤꯖꯕ ꯍꯥꯏꯕ ꯇꯥꯔꯦ
ꯎꯝ ꯑꯗꯣ ꯅꯣꯏ ꯑꯉꯥꯡꯈꯣꯏ ꯑꯗꯣ ꯀ꯭ꯂꯥꯁ ꯀꯌꯥ ꯀꯌꯥ ꯀꯥꯟꯅꯔꯒꯦ
ꯑꯩꯒꯤ ꯑꯉꯥꯡꯁꯦ ꯑꯃꯈꯛꯇ ꯉꯥꯏꯔꯤ ꯇꯨ ꯀꯥꯕ ꯌꯦꯔ ꯇꯨꯗ ꯀꯥꯥꯏ
ꯑꯆꯥ ꯑꯆꯥ ꯕꯦꯛꯒꯥ꯭ꯔꯜ ꯈꯔ ꯇꯥꯕ꯭ꯔꯥ
ꯑꯥꯎ ꯈꯔ ꯇꯥꯏꯌꯦ
ꯎꯝ
ꯂꯥꯡꯗꯕ ꯃꯐꯝꯗ ꯆꯠꯂꯣ
ꯎꯝ ꯀꯥꯡꯁꯦ ꯆꯤꯛꯄꯒꯤꯀꯣ
ꯏꯆꯥ ꯅꯨꯄꯥ ꯑꯍꯟꯗꯤ ꯇꯨꯝꯗ꯭ꯔꯤꯌꯦ ꯃꯥꯁꯦ ꯉꯔꯥꯡꯁꯨ ꯅꯨꯡꯊꯤꯟꯗꯨ ꯁꯨꯡ ꯇꯨꯝ ꯇꯨꯝꯗꯦ
ꯎꯝ ꯇꯨꯝꯍꯜꯂꯨꯅꯦ ꯇꯨꯝꯍꯟꯅꯤꯡꯉꯥꯏ ꯇꯧꯋꯣꯅꯦ ꯊꯦꯝꯃꯒ
ꯇꯨꯝꯃꯨ ꯍꯥꯏꯔꯒ ꯌꯥꯗꯦ ꯁꯪꯒꯣꯝ ꯄꯤꯊꯛꯑꯒ ꯃꯥꯁꯤ ꯌꯨꯝꯍꯥꯡ ꯍꯥꯡꯍꯥꯡꯒ ꯂꯩꯌꯦ ꯍꯧꯖꯤꯛ ꯑꯍꯨꯝꯂꯛ ꯑꯍꯨꯝꯂꯛ ꯁꯨꯔꯦ ꯃꯥ ꯍꯥꯡꯈꯤꯕ
ꯎꯝ
ꯑꯗꯨꯒ ꯐꯃꯨꯡꯗ ꯗꯕ꯭ꯂꯤꯎ ꯗꯕ꯭ꯂꯤꯎꯁꯦ ꯍꯦꯛ ꯇꯧꯔꯛꯄ
ꯑꯣ
ꯗꯕ꯭ꯂꯤꯎ ꯗꯕ꯭ꯂꯤꯎ ꯇꯧꯔꯛꯄꯒꯤꯀꯣ ꯑꯩꯁꯦ ꯅꯨꯄꯤ ꯑꯃ ꯅꯨꯄꯥ ꯑꯅꯤ
ꯑꯁ ꯆꯞ ꯆꯥꯔꯦ ꯑꯗꯨꯒꯤ ꯍꯦꯟꯅ ꯄꯣꯛꯀꯦ ꯍꯥꯏꯕ ꯀꯔꯤ ꯈꯟꯒꯦ
ꯑꯥꯎ ꯄꯣꯛꯑꯣ ꯍꯥꯏꯔꯁꯨ ꯑꯩꯗꯤ ꯄꯣꯛꯄ ꯌꯥꯔꯔꯣꯏ
ꯑꯣ ꯀꯔꯤꯒꯤ ꯅꯣꯔꯃꯦꯜꯗ ꯅꯠꯇ꯭ꯔ ꯄꯣꯛꯄ ꯑꯣꯄꯔꯦꯁꯟ ꯉꯥꯛꯇꯔꯥ
ꯑꯣꯕꯔꯦꯁꯟꯅꯤ
ꯑꯁ ꯑꯗꯨꯗꯤ ꯌꯥꯔꯔꯣꯏꯅꯦꯀꯣ
ꯎꯝ
ꯑꯣꯄꯔꯦꯁꯟ ꯇꯧꯕ ꯃꯤꯁꯤꯡꯁꯦ ꯀꯪꯉꯗꯤꯀꯣ ꯌꯥꯝ ꯀꯪꯉꯦ ꯍꯥꯏ ꯅꯣꯏꯔꯗꯤꯀꯣ ꯌꯥꯝ ꯅꯣꯢ ꯈꯠꯂꯦ ꯍꯥꯏ ꯑꯣꯄꯔꯦꯁꯟ ꯇꯧꯕꯁꯤꯡꯁꯦ ꯍꯥꯏꯕꯗꯤ ꯑꯉꯥꯡ ꯄꯣꯛꯄ ꯃꯇꯝꯗ ꯈꯛꯇ ꯅꯠꯇꯕ ꯑꯣꯄꯔꯦꯁꯟ ꯑꯣꯄꯔꯦꯁꯟ ꯑꯗꯨꯝ ꯑꯦꯄꯦꯟꯗꯤꯛꯁꯒꯨꯝꯕ ꯂꯧꯊꯣꯛ ꯍꯣꯢ ꯒꯣꯜꯕ꯭ꯂꯦꯗꯔꯒꯨꯝꯕ ꯂꯧꯊꯣꯛ ꯂꯧꯊꯣꯛꯄꯁꯦ
ꯎꯝ
ꯅꯣꯏꯅꯤꯡꯕꯩ ꯃꯤꯗꯤꯀꯣ ꯑꯣꯄꯔꯣꯏꯁꯟ ꯇꯧꯕ ꯍꯦꯛ ꯂꯣꯏꯔꯗꯤ ꯄꯪ ꯅꯣꯏꯗ ꯅꯣꯏ ꯍꯥꯏ ꯀꯥꯝ ꯈꯜꯂꯦ ꯍꯥꯏꯌꯦ
ꯎꯝ ꯑꯗꯣ ꯆꯤꯟꯖꯥꯛ ꯆꯤꯟꯖꯥꯛꯇ ꯆꯥꯕꯗꯣ ꯆꯤꯟꯖꯥꯛ ꯆꯤꯟꯖꯥꯛ ꯆꯥꯕꯗꯁꯨ ꯂꯩꯕꯅꯤꯅ ꯐꯕ
ꯎꯝ ꯑꯩꯗꯤ ꯎꯝ ꯑꯩꯁꯦ ꯏꯆꯥ ꯅꯨꯨꯄꯥ ꯑꯍꯟ ꯃꯤ ꯍꯦꯛ ꯃꯤꯔꯣꯟꯕꯗꯅꯦ
ꯎꯝ
ꯑꯗꯨꯝ ꯀꯪꯕ ꯍꯧꯒꯦ ꯍꯥꯏꯕꯗꯤ ꯍꯦꯛ ꯃꯤꯔꯣꯟꯕ ꯍꯧꯕ ꯃꯇꯝꯗ ꯑꯩꯁꯦ ꯈꯪꯗꯦꯕꯥ ꯑꯩꯗꯤ ꯃꯤꯔꯣꯜꯂꯦ ꯍꯥꯏꯕꯁꯦ ꯑꯗꯣ ꯃꯤꯔꯣꯜꯂꯝꯕꯗꯨꯅ ꯑꯩꯅ ꯆꯥꯅꯤꯡ ꯊꯛꯅꯤꯡꯗꯕꯗꯨ ꯇꯧꯔꯝꯕ ꯖꯥꯠꯅꯤ ꯑꯩꯗꯤ ꯈꯪꯗꯕ ꯑꯗꯨꯒ ꯃꯥ ꯄꯣꯛꯄ ꯍꯦꯛ ꯃꯥꯕꯨ꫰ꯑꯗꯨꯝ ꯊꯥ ꯃꯔꯤ ꯃꯉꯥ ꯇꯔꯨꯛ ꯁꯨꯔꯛ ꯄꯥꯗꯤ ꯆꯥꯕ ꯍꯥꯎꯕ ꯍꯧꯋꯦꯀꯣ
ꯎꯝ
ꯑꯆꯥꯄꯣꯠ ꯀꯨꯝꯕꯁꯨ ꯌꯥꯝ ꯆꯥꯅꯤꯡꯉꯦꯕ
ꯎꯝ
ꯆꯥꯛꯇꯨ ꯌꯥꯝ ꯆꯥꯅꯤꯡꯗꯦ ꯆꯥꯄꯣꯠ ꯇꯨ ꯌꯥꯝ ꯆꯥꯅꯤꯡꯉꯦ ꯑꯗꯨꯒ ꯃꯥꯕꯨ ꯍꯦꯛ ꯃꯤꯔꯣꯟꯕ ꯀꯥꯟꯗ ꯃꯤꯗꯤ ꯆꯥꯛ ꯌꯥꯝ ꯌꯥꯝ ꯆꯥꯏ ꯍꯥꯏꯔꯒ ꯑꯩꯗꯤ ꯌꯥꯝ ꯆꯥꯕ ꯍꯩꯇꯦꯕ ꯆꯥꯛ ꯃꯅꯝꯗꯨ ꯅꯝꯊꯤꯕꯣꯏ ꯇꯣ ꯗꯨꯒꯤ ꯑꯩꯁꯦ ꯆꯥꯕ ꯁꯨꯌꯥ ꯌꯥꯗꯦ ꯑꯗꯨꯗꯤ ꯑꯩ ꯍꯦꯛ ꯃꯤꯔꯣꯟꯕꯁꯦ ꯑꯩꯉꯣꯟꯗ ꯄꯛꯅꯗꯕꯩꯔ ꯈꯪꯗ꯭ꯔꯦ ꯎꯝ ꯅꯣꯏꯕ ꯉꯝꯗ꯭ꯔꯦ ꯑꯩꯗꯤ ꯃꯥꯏꯁꯦꯗꯨꯝ ꯑꯣ ꯇꯞꯄ ꯍꯧꯔꯦꯕ ꯗꯨꯗꯒꯤꯗꯤ ꯑꯗꯨꯝ ꯅꯣꯏ ꯈꯠꯄ ꯉꯝꯗ꯭ꯔꯦ ꯑꯉꯥꯡ ꯕ꯭ꯔꯦꯁ ꯐꯤꯗꯤꯡ ꯂꯣꯏꯕ ꯀꯥꯟꯗꯅ ꯐꯖꯅ ꯆꯥꯔꯒꯅꯦ ꯈꯔ ꯅꯣꯏꯈꯠꯄ ꯍꯥꯏꯕꯗꯨꯅꯤ ꯅꯠꯇ꯭ꯔꯤꯉꯩꯗꯗꯤ ꯑꯁꯣꯝꯗ ꯆꯤꯡꯕꯅꯤꯅꯀꯣ ꯑꯩꯁꯦ
ꯥꯑꯍꯥꯟ ꯑꯍꯥꯟꯕꯅꯦꯀꯣ ꯏꯕꯥꯅꯤ ꯉꯁꯤ ꯋꯥꯔꯤ ꯁꯥꯟꯅꯕꯁꯦ
ꯍꯣꯏ ꯅꯪꯕꯨꯗꯤ ꯑꯩ ꯈꯪꯉꯦ
ꯑꯣ ꯑꯩꯗꯤ ꯈꯪꯗꯕ ꯑꯥꯗꯨꯝ ꯎꯅꯔꯗꯤ ꯈꯪꯒꯗꯕ ꯃꯥꯜꯂꯦꯀꯣ ꯀꯩꯁꯨꯅ ꯈꯣꯟꯗꯣ ꯇꯥꯕꯗ ꯈꯪꯕꯒꯨꯝ ꯇꯧꯕ
ꯑꯗꯨ ꯅꯪꯗꯤ ꯎꯝ ꯑꯦ ꯑꯁꯤꯒꯨꯝꯕꯁꯦ ꯍꯥꯏꯒꯅꯨ ꯍꯥꯏꯕꯅꯤꯗ ꯐꯔꯦ ꯑꯗꯨ ꯇꯨ ꯅꯪ ꯍꯤꯗꯥꯛ ꯚꯤꯇꯥꯃꯤꯟꯒꯨꯝꯕ ꯂꯩꯔꯗꯤ ꯃꯃꯤꯡꯗꯣ ꯍꯥꯏ ꯍꯥꯏꯕꯤꯔꯛꯎꯀꯣ
ꯆꯥꯛ ꯌꯥꯝ ꯆꯥꯅꯤꯡꯉꯥꯏꯔꯣ
ꯑꯧ ꯇꯨꯝꯕꯒꯤꯗꯤ ꯇꯨꯝꯅꯤꯡꯕꯥꯏꯗꯤ ꯄꯤꯔꯛꯀꯅꯨ ꯇꯨꯝꯅꯤꯡꯕꯗꯦ ꯑꯩꯅ ꯇꯨꯝꯅꯤꯡ ꯑ
ꯌꯥꯝ ꯂꯩꯌꯦꯅꯦ ꯑꯗꯨꯗꯤ ꯅꯣꯛꯃꯤ ꯃꯃꯟꯁꯨ ꯍꯣꯡꯉꯦ ꯑꯣꯛ ꯑꯣꯛꯀꯤ ꯍꯤꯗꯥꯛꯀꯨꯝꯕ ꯆꯥꯅꯕꯅꯦ ꯍꯥꯟꯅꯗꯤꯀꯣ ꯑꯗꯨꯒꯨꯝꯕꯗꯣ ꯌ꯭ꯥꯍ ꯅꯨꯡꯁꯥꯗꯤ ꯌꯥꯝ ꯁꯥꯏꯌꯦ
ꯅꯪꯗꯤ ꯕꯦꯛꯒ꯭ꯔꯥꯎꯟ ꯃꯈꯣꯟ ꯇꯥꯗꯅꯤꯉꯥꯏ ꯀꯗꯥꯏꯗ ꯂꯦꯞꯂꯒ ꯁꯥꯟꯅꯔꯤꯕ꯭ꯔꯣ
ꯑꯁ ꯑꯩꯗꯤ ꯐꯪ ꯐꯪꯕꯗꯅꯦ ꯃꯔꯛ ꯃꯔꯛꯇ ꯇꯣꯏꯂꯦꯠꯇ ꯆꯪꯕꯁꯨ ꯌꯥꯎꯋꯦ ꯑꯗꯣ ꯐꯔꯦ ꯑꯩ ꯑꯩꯁꯨ ꯉꯥ ꯐꯥꯕ ꯆꯠꯅꯤꯡꯉꯥꯏꯗꯣ ꯆꯠꯂꯨꯈꯤꯒꯦ ꯍꯣꯔꯦꯟ ꯑꯃꯨꯛ ꯂꯩꯔꯒ ꯇꯧꯔꯁꯤ ꯐꯥꯎꯅꯖꯤꯀꯣ
ꯍꯣ ꯍꯣ ꯍꯣꯏ ꯍꯣꯏ ꯍꯣꯏ ꯐꯔꯦ ꯐꯔꯦ ꯍꯣꯔꯦꯟ ꯑꯃꯨꯛ ꯁꯥꯟꯅꯔꯁꯦ
ꯍꯣꯏ ꯍꯣꯏ ꯍꯣꯏ ꯎꯝ